ꯔꯣ
ꯑꯗꯨꯗꯤ ꯅꯪꯒꯤ ꯅꯨꯄꯥꯅ ꯐꯣꯟ ꯇꯧꯔꯛꯈ꯭ꯔꯕ꯭ꯔꯣ ꯍꯥꯏꯅ ꯈꯟꯈ꯭ꯔꯦꯅꯦ
ꯏꯁ ꯑꯩꯒꯤ ꯀꯩꯅꯣꯗꯤ ꯊꯕꯛ ꯆꯠꯈꯤꯑꯦ ꯃꯥꯗꯤ ꯊꯕꯛ ꯆꯠꯈꯤꯑꯦ
ꯅꯠꯇꯕꯤꯗ ꯅꯪꯒꯤ ꯏꯃꯥ ꯏꯄꯥꯅ ꯄꯥ ꯋꯥꯔꯤ ꯁꯥꯏ ꯍꯥꯏꯦꯅ ꯆꯩꯕꯒꯤꯔꯥ ꯍꯥꯏꯅ ꯈꯟꯈ꯭ꯔꯦ
ꯁ ꯑꯩ ꯏ ꯊꯟꯇ ꯂꯥꯛꯌꯦ
ꯑꯗꯨꯗꯤ ꯀꯣꯏꯕ ꯆꯠꯁꯦꯅ
ꯍꯣꯏ ꯇꯁꯦ
ꯆꯥꯛ ꯆꯥꯔꯨꯔꯣ ꯀꯣꯏꯕ ꯆꯠꯁꯦ ꯑꯆꯥꯄꯣꯏ ꯑꯃ ꯆꯥꯕ ꯆꯠꯁꯦ ꯕꯖꯥꯔꯗꯁꯨ ꯌꯥꯏ ꯂꯝꯕꯤꯗ ꯑꯗꯨꯝ ꯂꯝꯕꯤꯗ ꯑꯣꯏꯔꯁꯨ ꯌꯥꯏ
ꯑꯩ ꯆꯠꯄ ꯉꯝꯃꯔꯣꯏ
ꯉꯁꯤꯗꯤ ꯅꯣꯡꯁꯨ ꯇꯥꯏꯌꯦ ꯊꯕꯛꯁꯨ ꯆꯠꯄꯗ ꯅꯨꯡꯉꯥꯏꯔꯣꯏ
ꯍꯣꯏ ꯑꯗꯣ ꯂꯝꯕꯤ ꯆꯠꯄꯁꯨ ꯅꯨꯡꯉꯥꯏꯔꯣꯏ
ꯒꯥꯔꯤꯗ ꯆꯠꯀꯗꯕꯅꯤ ꯒꯥꯔꯤꯗ
ꯑꯗꯨ ꯑꯣꯏꯔꯁꯨ
ꯅꯪ ꯑꯦꯇꯤꯕꯒꯨꯝꯃꯗꯤ ꯇꯣꯡꯕ ꯍꯥꯏꯕ꯭ꯔꯥ
ꯀꯤꯁ ꯁꯤ ꯑꯁꯤ ꯑꯉꯥꯡꯁꯦ ꯀꯩꯅꯣ ꯌꯥꯝ ꯇꯧꯏꯤꯀꯣ ꯑꯝ
ꯁꯥꯏꯀꯜꯗꯤ ꯇꯣꯡꯕ ꯍꯥꯏꯕ꯭ꯔꯥ ꯑꯗ ꯃꯤꯅ ꯊꯧꯔꯒ
ꯍꯩꯇꯦ ꯍꯩꯇꯦ ꯍꯩꯇꯦ ꯀꯔꯤꯁꯨ ꯍꯩꯇꯦ
ꯑꯗꯨꯗꯤ
ꯅꯪꯗꯤ ꯆꯥꯛ ꯆꯥꯕ ꯍꯥꯏꯕ꯭ꯔꯥ ꯅꯪꯗꯤ ꯆꯥꯛ ꯆꯥꯕ ꯍꯥꯏꯕ꯭ꯔꯥ
ꯍꯩꯌꯦ
ꯑꯣ ꯑꯩꯗꯤ ꯅꯪ ꯆꯥꯛ ꯆꯥꯕ ꯍꯥꯏꯔꯣꯏꯗ꯭ꯔꯥꯅ ꯈꯟꯕ
ꯑꯦ ꯆꯥꯛ ꯆꯥꯕꯗꯤ ꯑꯗꯨꯝ ꯍꯩꯑꯦ ꯅꯪ ꯀꯔꯤ ꯀꯔꯤ ꯆꯥꯅꯤꯡꯒꯦ ꯍꯥꯏꯌꯣꯅꯦ
ꯀꯔꯤꯁꯨ ꯆꯥꯅꯤꯡꯗꯦ
ꯑꯩꯗꯤ ꯑꯣꯇꯣꯞ ꯄꯥꯁ ꯆꯥꯅꯤꯡꯉꯦ ꯑꯣꯇꯣꯞ ꯄꯥꯁ ꯆꯥꯗ꯭ꯔꯤꯅꯦ
ꯆꯥꯗ꯭ꯔꯤꯕ꯭ꯔꯣ
ꯑꯣꯇꯣꯞ ꯄꯥꯁ ꯇꯥꯗ꯭ꯔꯤꯌꯦ ꯑꯗꯨꯒ ꯗꯥꯏꯅꯣꯁꯣ꯭ꯔꯁ ꯆꯥꯗ꯭ꯔꯤꯌꯦ ꯍꯥꯏꯗꯤ
ꯏꯁ ꯑꯣꯛꯇꯣ ꯄꯥꯁꯗꯤ ꯍꯥꯎꯋꯦ ꯑꯩꯗꯤ
ꯑꯩ ꯆꯥꯕ ꯐꯪꯗ꯭ꯔꯤꯌꯦ ꯀꯗꯥꯏ ꯀꯗꯥꯏꯗ ꯆꯥꯔꯁꯦꯔ ꯈꯪꯗꯦ ꯆꯥꯕ ꯐꯪꯏꯗꯣꯏ ꯈꯪꯗꯦ
ꯆꯥꯔꯣ ꯔꯦꯁꯇꯨꯔꯦꯟꯗ ꯆꯠꯂꯒ ꯆꯥꯈ꯭ꯔꯣ
ꯃꯣꯏꯗꯣ ꯇꯥꯡꯕ꯭ꯔꯥ ꯍꯣꯡꯕ꯭ꯔꯥ ꯀꯃꯥꯏ ꯇꯧꯕ꯭ꯔꯥ
ꯇꯥꯡꯉꯦ ꯁꯤꯐꯨꯠꯇꯤ ꯇꯥꯡꯉꯦ
ꯂꯨꯄꯥ ꯆꯥꯝꯃꯉꯥꯒꯨꯝꯅ ꯑꯗꯨꯝ ꯀꯣꯟꯅꯒ ꯗꯧꯕ꯭ꯔꯥ
ꯈꯪꯗꯦꯅꯦ ꯅꯨꯨꯗꯜꯁꯕꯣꯒꯨꯝꯕꯗꯤ ꯌꯦ ꯑꯁ ꯍꯣꯏ ꯆꯥꯟꯅꯒꯅꯤ ꯆꯥꯒꯅꯤ
ꯑꯗꯨ ꯑꯣꯇꯣꯄꯁꯇꯨꯗꯤ ꯆꯝꯉꯥꯟꯅ ꯑꯗꯨꯝ ꯀꯣꯟꯅꯒꯗ꯭ꯔꯥ ꯍꯥꯏꯕꯅꯦ
ꯈꯪꯗꯦ ꯍꯣꯏ ꯀꯣꯟꯅꯒꯅꯤ ꯑꯗꯣ ꯑ ꯀꯩꯅꯣ ꯃꯃꯟꯗꯣ ꯆꯞ ꯃꯥꯟꯅꯗꯦꯅ ꯑꯗꯨꯅꯤ
ꯍꯣꯏ ꯍꯣꯏ
ꯅꯣꯏ ꯋꯥꯀꯤꯡ ꯋꯥꯀꯤꯡꯒꯨꯝꯕꯗꯤ ꯋꯥꯀꯤꯡꯒꯨꯝꯕꯗꯤ ꯆꯦꯟꯕ꯭ꯔꯥ ꯋꯥꯋꯀꯤꯡ ꯆꯠ꯭ꯔꯥ ꯅꯣꯏ
ꯃꯔꯛ ꯃꯔꯛꯇ ꯆꯠꯂꯦ
ꯕꯖꯥꯔꯗꯤ ꯌꯥꯝ ꯀꯣꯏꯕ ꯃꯥꯜꯂꯦꯗ ꯅꯣꯏꯀꯣ
ꯌꯥꯝ ꯀꯣꯏꯗꯦꯗ
ꯅꯪꯒꯤ ꯏꯁꯇꯦꯇꯁꯅ ꯅꯪꯒꯤ ꯅꯪꯒꯤ ꯗꯤ ꯄꯤ ꯗ ꯎꯌ
ꯊꯕꯛ ꯂꯩꯕ ꯀꯥꯟꯗꯒꯨꯝꯕ ꯈꯛꯇ ꯆꯠꯂꯦ
ꯑꯩ ꯅꯍꯥꯟ ꯎꯌꯦ ꯅꯪꯕꯣ ꯕꯖꯔꯗ
ꯀ ꯍꯥꯏꯕ
ꯑꯩ ꯅꯍꯥꯟ ꯎꯑꯦꯕ ꯅꯪꯕꯣ ꯕꯖꯥꯔꯗ
ꯑꯣ
ꯅꯨꯄꯥ ꯑꯃꯒ ꯅꯨꯄꯥ ꯅꯨꯄꯥ ꯑꯃꯒ ꯑꯗꯨꯝ ꯆꯠꯃꯤꯟꯅꯔꯒ ꯂꯩꯔꯃꯤꯅꯦ
ꯑꯣꯏꯔꯝꯅꯤ
ꯑꯗꯨ ꯃꯊꯪꯗ ꯃꯊꯪ ꯁꯟꯗꯦꯗ ꯑꯃꯨꯛ ꯆꯠꯂꯦ ꯑꯗꯨꯗꯁꯨ ꯑꯃꯨꯛ ꯎꯕ ꯍꯥꯏ ꯑꯃꯨꯛ ꯎꯕ
ꯍꯥꯥ
ꯃꯊꯪꯒꯤ ꯃꯊꯪꯒꯤ ꯁꯟꯗꯦꯗ ꯑꯃꯨꯛ ꯆꯠꯄꯗ ꯑꯃꯨꯛ ꯎꯑꯦꯕ ꯅꯪ
ꯑꯣ ꯎꯔꯝꯅꯤꯌꯦ ꯑꯗꯣ ꯑꯩ ꯁꯟꯗꯦꯗ ꯀꯩꯅꯣ ꯆꯠꯇꯦ
ꯍꯥ ꯍ
ꯌꯨꯝꯗ ꯂꯩꯌꯦ
ꯁꯟꯗꯦ ꯃꯥꯔꯀꯦꯠꯕꯨꯗꯤ ꯅꯪ ꯂꯥꯏꯅ ꯊꯥꯗꯣꯛꯇꯣꯏ ꯃꯥꯂꯦꯅꯦ
ꯁꯥꯟꯗꯦ ꯃꯥꯔꯀꯦꯠ ꯄꯥꯛ ꯆꯠꯇꯦ ꯁꯟꯗꯦꯗꯗꯤ ꯊꯕꯛ ꯆꯠꯇꯕꯤꯗ ꯑꯗꯨꯝ ꯂꯩꯕꯅꯦ ꯆꯥꯔꯆ ꯆꯠꯂꯗꯤ ꯆꯠꯂꯦ ꯅꯠꯇ꯭ꯔꯗꯤ ꯌꯨꯝꯗ ꯂꯩꯌꯦ ꯋꯥꯕꯒꯤ
ꯆꯔꯆꯇꯤ ꯆꯔꯆꯇꯤ ꯆꯠꯄ꯭ꯔꯣ ꯅꯪꯁꯨ
ꯍꯣꯏ
ꯑꯌꯨꯛꯁꯨ ꯑꯌꯨꯛꯁꯨ ꯅꯨꯡꯊꯤꯟꯁꯨ ꯅꯨꯡꯗꯥꯡꯁꯨ ꯑꯗꯨꯝ
ꯅꯨꯡꯊꯤꯟꯗꯤ ꯆꯠꯇꯦ ꯑꯌꯨꯛ ꯑꯌꯨꯛ ꯈꯛꯇ ꯅꯪꯗꯤ
ꯑꯣ ꯑꯩꯁꯨ ꯑꯌꯨꯛ ꯑꯌꯨꯛ ꯆꯠꯂꯦ
ꯑꯗꯨꯅꯦ
ꯆꯍꯤ ꯑꯃꯗ ꯊ꯭ꯔꯤ ꯇꯥꯏꯝꯁ ꯐꯣꯔ ꯇꯥꯏꯝꯀꯨꯝꯕꯗꯤ ꯆꯠꯂꯦ ꯑꯩꯁꯨ
ꯑꯣ ꯐꯩꯌꯦ ꯐꯩꯌꯦ
ꯑꯩꯗꯤ ꯄꯥꯛ ꯆꯔꯖꯨ ꯑꯩꯗꯤ ꯆꯥꯔꯖꯗꯤ ꯄꯥꯛꯅ ꯆꯠꯇꯦꯗ
ꯑꯝ ꯄꯥꯛꯆꯠꯇꯦ ꯍꯥꯏꯌꯨ ꯄꯥꯝꯖꯗꯦ ꯍꯥꯢ
ꯄꯥꯛꯖꯗꯦ ꯍꯣꯢ ꯑꯗꯣ ꯚꯗꯤꯑꯣ ꯑꯃꯁꯨ ꯂꯩꯑꯦꯅ ꯏꯁꯣꯔꯗꯤ ꯆꯔꯆꯇ ꯂꯩꯕ ꯅꯠꯇꯦ ꯌꯨꯝꯗ ꯁꯨ ꯂꯩꯑꯦ ꯍꯥꯏꯅ
ꯍꯣꯏ ꯑꯗꯨ ꯑꯣꯏꯔꯁꯨ ꯗꯤꯁꯤꯄ꯭ꯂꯤꯟ ꯅꯦ ꯆ꯭ꯥꯔꯆ ꯆꯠꯄꯁꯨ ꯔꯦꯁ꯭ꯄꯦꯛꯁꯨꯅꯦ
ꯍꯣꯏ ꯍꯣꯏ ꯑꯗꯣ ꯆꯥ꯭ꯔꯆ ꯆꯥꯅꯤꯡꯗꯕꯗꯨ ꯀ ꯀꯔꯤ ꯇꯧꯕꯤꯒꯦꯔꯣ
ꯆꯔꯆꯁꯤꯗꯤ ꯎꯝ ꯏꯁꯣꯔ ꯏꯁꯣꯔ ꯈꯨꯔꯨꯝꯕ ꯃꯇꯝꯅꯤꯅ ꯃꯇꯝ ꯀꯛꯄꯤꯔꯒ ꯄ꯭ꯔꯊꯅꯥ ꯇꯧꯕ ꯃꯇꯝ ꯑꯣꯏꯕꯅꯤꯅ ꯌꯨꯝꯗ ꯄ꯭ꯔꯊꯅꯥ ꯇꯧꯔꯁꯨ ꯌꯥꯏ ꯑꯗꯨ ꯑꯣꯏꯔꯁꯨ
ꯑꯥ ꯀꯩꯅꯣ ꯑꯁ ꯍꯥꯏꯕ ꯍꯩꯇꯦꯗ
ꯁꯨꯗꯕ ꯂꯩꯌꯦꯕ
ꯁꯨ ꯌꯥꯏ ꯑꯗꯨ ꯑꯣꯏꯔꯁꯨ ꯆꯥꯔꯆ ꯇ ꯄ꯭ꯔꯊꯥꯅ ꯇꯧꯕꯗꯨꯅ ꯔꯦꯁꯄꯦꯛ ꯑꯣꯏꯕꯁꯨ ꯑꯃ ꯑꯣꯏ ꯑꯗꯨꯒ ꯑꯝ ꯃꯤꯒ ꯆꯠꯅ ꯑꯁ ꯈꯪꯗꯦ
ꯔꯤꯕꯦꯜ ꯔꯤꯕꯦꯜ ꯇꯥꯗꯦꯅ ꯑꯁ ꯍꯥꯏꯕ ꯍꯩꯇꯦꯍꯦ
ꯌꯥꯔ ꯃ
ꯆꯔꯆꯇ ꯀꯥꯕꯗꯨꯅ ꯏꯁꯣꯔꯕꯨꯁꯨ ꯔꯦꯁꯄꯦꯛ ꯔꯦꯁꯄꯦꯛ ꯇꯧꯕꯒ ꯃꯥꯟꯅꯩ ꯀꯩꯅꯣ ꯑꯗꯨꯗꯤ
ꯑꯗꯣ ꯆꯔꯆ ꯆꯠꯄ ꯃꯤ
ꯏꯁꯣꯏꯒꯤ ꯗꯃꯛꯅꯤ ꯃꯇꯝ ꯀꯛꯄ ꯀꯥꯟꯗꯁꯨ ꯂꯥꯛꯄ ꯉꯝꯗ꯭ꯔꯗꯤ ꯀꯔꯤ ꯀꯔꯤ ꯀꯥꯟꯅꯕ
ꯑꯗꯨ ꯌꯨꯝꯗ ꯑꯗꯨꯝ ꯄ꯭ꯔꯊꯥꯅ ꯇꯧꯕꯗꯤ ꯀꯔꯤ ꯇꯧꯕ꯭ꯔꯥ
ꯌꯨꯝꯗ ꯄ꯭ꯔꯊꯅꯥ ꯇꯧꯕꯁꯨ ꯌꯥꯏ ꯑꯗꯨ ꯑꯣꯏꯔꯁꯨ ꯆꯔꯆꯅ ꯏꯁꯣꯔꯒꯤꯗꯃꯛꯅꯤ ꯉꯁꯤꯗꯤ ꯏꯁꯣꯔ ꯒꯤ ꯅꯨꯃꯤꯠꯅꯤꯅ ꯃꯤꯅ ꯀꯛꯄꯤ ꯎꯝ ꯉꯁꯤꯗꯤ ꯏꯁꯣꯔꯒꯤ ꯅꯨꯃꯤꯠꯅꯤ ꯁꯤꯗꯤ ꯏꯁꯣꯔꯒꯤꯗꯃꯛ ꯃꯇꯝꯅꯤꯅ ꯏꯁꯄꯦꯁꯦꯜ ꯑꯣꯏꯅ ꯊꯝꯕꯤꯕ ꯃꯣ ꯑ ꯌꯨꯁ ꯀꯩ ꯂꯩꯒꯦ ꯆꯠꯇ꯭ꯔꯗꯤ
ꯍꯜꯂꯣ ꯋꯥꯕꯗꯤ ꯇꯣꯛꯀꯇꯧꯕꯅꯤꯅ ꯋꯥ ꯋꯥꯏꯅ ꯅꯤꯌꯣ
ꯍꯣ ꯋꯥꯔꯗꯤ ꯈꯪꯗꯦ ꯆꯠꯅꯤꯡꯗꯕ ꯃꯤꯒꯤꯗꯤ ꯑꯦꯛꯁ ꯀ꯭ꯌꯨꯁ ꯑꯗꯨꯝ ꯂꯩꯒꯅꯤ
ꯑꯗꯨ ꯑꯃꯨꯛꯀ ꯗ꯭ꯔꯦꯁꯁꯨ ꯐꯖꯕ ꯐꯖꯕ ꯗ꯭ꯔꯦꯁ ꯁꯨ ꯐꯖꯕ ꯐꯖꯕ ꯒꯥꯔꯤ ꯒꯥꯔꯤ ꯒꯥꯔꯤ ꯀꯥꯏ ꯑꯃꯨꯛ ꯌꯧꯗ꯭ꯔꯗꯤ ꯅꯨꯡꯉꯥꯏꯇꯦꯅ ꯍꯧꯖꯤꯛꯀꯥꯟꯗꯤ
ꯀꯅꯥꯅ ꯍꯥꯏꯒꯦ
ꯃꯤꯗꯤ ꯒꯥꯔꯤꯗ ꯂꯥꯛꯀꯅꯤ ꯑꯩꯈꯣꯏꯅ ꯈꯣꯡꯅ ꯂꯥꯛꯄꯁꯨ ꯇꯜꯂꯦꯅ
ꯐꯖꯕꯗꯣ ꯅꯠꯇꯦ ꯆꯔꯆ ꯆꯠꯄꯗꯤ ꯑꯗꯨ ꯑꯣꯏꯔꯁꯨ ꯗ꯭ꯔꯦꯁꯇꯤ ꯑ ꯁꯦꯡꯕ ꯍꯥꯞꯀꯗꯕꯅꯤ ꯕꯥꯏꯕꯦꯜꯗꯁꯨ ꯂꯩꯕꯗꯣ ꯎꯝ ꯗ꯭ꯔꯦꯁ ꯐꯖꯕ ꯐꯖꯕ ꯍꯥꯞꯄꯣ ꯍꯥꯏꯕ ꯅꯠꯇꯦꯅ
ꯑꯗꯨ ꯃꯤ ꯍꯥꯞ
ꯅꯪꯒꯤ ꯅꯪꯒꯤ ꯅꯪꯒꯤ ꯐꯤꯖꯣꯜ ꯐꯕꯗꯣ ꯍꯥꯞꯄꯣ ꯍꯥꯏꯕꯅꯦ ꯑ ꯐꯖ ꯐꯖꯕ ꯗ꯭ꯔꯦꯁ ꯏꯁꯇꯥꯜꯠꯇ ꯍꯥꯞꯄꯣ ꯍꯥꯏꯕ ꯅꯠꯇꯦ ꯐꯖꯅ ꯁꯦꯡ ꯁꯦꯡꯉꯒ ꯂꯥꯛꯑꯣ ꯎꯝ
ꯑꯗꯨ ꯄꯨꯛꯅꯤꯡ ꯁꯦꯡꯗ ꯑꯗꯨꯝ ꯆꯠꯄ ꯇꯥꯔꯦ ꯑꯗꯨꯗꯤ
ꯍꯣꯏ ꯎ
ꯑꯗꯨꯗꯤ ꯃꯦꯔꯦꯖ ꯇꯧꯕꯒꯤꯗꯤ ꯀꯃꯥꯏꯅ ꯇꯧꯕ꯭ꯔꯥ
ꯃꯦꯔꯦꯖ ꯇꯧꯕꯒꯤꯁꯨꯅꯦ ꯁꯦꯂꯦꯕ꯭ꯔꯦꯠ ꯐꯖꯅ ꯆꯥꯎꯔꯒ ꯇꯧꯗ꯭ꯔꯁꯨ ꯍꯣꯏ
ꯃꯦꯔꯦꯖꯁꯨ ꯀꯝꯄꯜꯁꯔꯤ ꯑꯣꯏꯒꯗꯧꯕ꯭ꯔꯥ
ꯀꯝꯄꯜꯁꯔꯤꯅꯦ ꯀꯩꯅꯣ
ꯑ ꯑꯗꯨ ꯃꯤ ꯃꯦꯔꯦꯖ ꯇꯧꯗꯕ ꯃꯤꯁꯨ ꯌꯥꯝ ꯂꯩ ꯑꯗꯨꯒ ꯅꯨꯡꯉꯥꯏꯅ ꯂꯩꯕ ꯃꯤꯁꯨ ꯂꯩꯌꯦꯅ
ꯍꯣꯏ ꯑꯗꯨꯕꯨꯗꯤ ꯃꯤ ꯃꯤꯅꯤꯅ ꯃꯦꯔꯦꯖ ꯑꯗꯨꯅ ꯃꯦꯔꯦꯖ ꯇꯧꯕꯁꯨ ꯑ ꯃꯦꯔꯦꯖ ꯇ ꯇꯧꯗ꯭ꯔꯁꯨ ꯌꯥꯏ ꯑꯗꯨ ꯑꯣꯏꯔꯁꯨ ꯎ ꯃꯦꯔꯦꯖ ꯃꯦꯔꯦꯖ ꯇꯧꯕꯗꯨꯅ ꯑꯁ ꯑꯩ ꯍꯥꯏꯕ ꯍꯩꯇꯦ
ꯑꯗꯨꯝ ꯍꯥꯏꯔꯣꯍꯦ ꯑꯗꯨꯝ ꯍꯥꯏꯔꯣ ꯑꯩ ꯒ꯭ꯌꯥꯟ ꯇꯥꯌꯦ ꯂꯣꯏꯅꯃꯛ
ꯍꯥ ꯍꯥ ꯃꯦꯔꯦꯖ ꯇꯧꯕꯗꯨꯅ ꯂꯨꯍꯣꯡꯕ ꯂꯨꯍꯣꯡꯕꯗꯨ ꯗ ꯂꯨꯍꯣꯡꯂꯁꯨꯅꯦ ꯌꯥꯝ ꯆꯥꯎꯅ ꯍꯣꯡꯗ꯭ꯔꯁꯨ ꯌꯥꯏꯔꯦ ꯏꯁꯣꯔꯒ ꯅꯪꯒꯤ ꯑꯗ ꯄꯨꯛꯅꯤꯡ ꯅꯪꯒꯤ ꯄꯨꯛꯅꯤꯡꯗ ꯏꯁꯣꯔꯒ ꯑꯗꯨꯝ ꯄꯨꯛꯅꯤꯡ ꯁꯦꯡꯅ ꯕꯧꯗꯣ ꯂꯥꯎꯔꯗꯤ ꯌꯥꯔꯦ
ꯎ
ꯂꯨꯍꯣꯡꯕꯗꯣ ꯌꯥꯝ ꯆꯥꯎꯅ ꯍꯣꯡꯒꯗꯕꯅꯤ ꯍꯥꯏꯕ ꯂꯩꯇꯦ ꯍꯣꯏ
ꯑꯩꯈꯣꯏ ꯈꯨꯟꯗ ꯃꯦꯔꯦꯖ ꯇꯧꯔꯦ ꯑꯃꯨꯛ ꯑꯗꯨꯒ ꯑꯃꯨꯛ ꯅꯨꯄꯥꯗꯨ ꯅꯨꯄꯤ ꯑꯇꯣꯞꯄ ꯂꯧꯕ ꯃꯤꯁꯨ ꯂꯩꯌꯦꯅꯦ ꯑꯗꯨꯒꯨꯝꯕ
ꯍꯣꯏ ꯃꯦꯔꯦꯖ ꯇꯧꯕꯗꯨꯅ ꯂꯨꯍꯣꯡꯕ ꯃꯤꯅ ꯀꯩꯅꯣ ꯅꯨꯄꯤ ꯑꯃꯈꯛ ꯀ ꯂꯧꯒꯅꯤ ꯍꯥꯏꯕ ꯂꯩꯇꯦ
ꯎꯝ ꯎꯝ
ꯑꯗꯨꯕꯨ ꯃꯥꯅ ꯂꯨꯍꯣꯡꯔꯀꯥꯟꯗ ꯕꯣ ꯇꯧꯋꯦꯅ ꯄ꯭ꯔꯣꯃꯤꯁꯀꯨꯝꯕ ꯀꯣ ꯑꯗꯨꯗ ꯑꯗꯨꯗꯣ ꯃꯥ ꯉꯥꯛꯄ ꯉꯝꯗꯕꯒꯤꯅꯦꯕ ꯑꯗꯨꯒꯤꯅꯤ ꯏꯁꯣꯔ ꯏꯁꯣꯔ ꯃꯃꯥꯡꯗ ꯑꯩ ꯑꯁꯤ ꯅꯨꯄꯤ ꯈꯛ ꯂꯧꯔꯅꯤ ꯑꯗꯨꯝ ꯇꯧꯅꯤ ꯇꯧꯔꯅꯤ ꯍꯥꯏꯔꯒ ꯑꯗꯣ ꯃꯥꯒꯤ ꯋꯥꯗꯣ ꯃꯥ ꯉꯥꯛꯄ ꯉꯝꯅꯕꯒꯤꯅꯦꯕ ꯑꯗꯨ ꯌꯥꯗꯦ ꯑꯗꯨ ꯑꯣꯏꯔꯁꯨ ꯃꯦꯔꯦꯖ ꯇꯧꯗ꯭ꯔꯁꯨ ꯃꯦꯔꯦꯖ ꯇꯧ ꯑꯥ ꯂꯨꯍꯣꯡꯗꯕ ꯆꯦꯟꯕ ꯃꯤꯈꯣꯏꯁꯨ ꯑꯗꯨꯃꯥꯏꯅꯗꯤ ꯍꯥꯏꯌꯦꯅꯀꯣ ꯏꯁꯣꯔ ꯃꯃꯥꯡꯗ ꯄ꯭ꯔꯣꯃꯤꯁꯇꯤ ꯂꯧꯋꯦꯅ ꯑꯗꯣ
ꯍꯣꯏ
ꯑꯥ ꯃꯤ ꯃꯤꯒꯤꯅꯦꯗ
ꯑꯗꯨꯗꯤ
ꯑꯗꯣ ꯍꯥꯏꯕ ꯑꯩ ꯍꯥꯏꯕꯗꯤ ꯂꯨꯍꫭ ꯂꯨꯍꯣꯡꯕꯗꯣ ꯌꯥꯝ ꯆꯥꯎꯅ ꯍꯣꯡꯗ꯭ꯔꯁꯨ ꯌꯥꯏꯌꯦ ꯄꯨꯛꯅꯤꯡ ꯁꯦꯡꯔꯗꯤ ꯌꯥꯔꯦ ꯍꯥꯏꯕꯅꯤꯗ ꯑꯩꯗꯤ
ꯆꯨꯝꯃꯦ ꯆꯨꯝꯃꯦ ꯁꯟꯗꯦꯗ ꯀꯣꯏꯕ ꯆꯠꯁꯦ ꯍꯥꯏꯕꯅꯦ
ꯑꯣ ꯑꯩꯒꫭꯏ ꯑꯩꯗꯤ ꯁꯥꯏꯅ ꯌꯥꯔꯨꯏꯌꯦ ꯗꯣ
ꯂꯣꯛꯄꯥꯟꯗ ꯄꯨꯕꯤꯒꯦ
ꯌꯉꯝꯖꯔꯔꯣꯏ ꯑꯩꯒꯤ ꯁꯥꯏꯅ ꯄꯨꯕꯤꯒꯦ ꯍꯥꯏꯌꯦ
ꯑꯗꯨꯗꯤ ꯀꯩꯅꯣꯗ ꯄꯨꯕꯤꯒꯦ ꯑꯁꯤꯒꯤ ꯑꯥ ꯀꯛꯆꯤꯡꯒꯤ ꯒꯥꯔꯗꯦꯟꯗꫭ
ꯆꯠꯇꯦ ꯑꯩ ꯆꯠꯄꯁꯨ ꯆꯠꯅꯤꯡꯗꯦ ꯑꯩ ꯑꯥ ꯆꯠꯁꯨ ꯆꯠꯂꯣꯏ
ꯑꯗꯨ ꯑꯉꯥꯡ ꯑꯣꯏꯔꯤꯉꯩꯗ ꯐꯖ ꯐꯖꯕ ꯌꯦꯡꯍꯧꯗꯔꯗꯤ ꯃꯇꯝ ꯐꯪ ꯑꯃꯨꯛꯀ ꯐꯪꯂꯣꯏꯀꯣ
ꯐꯪꯅꯤꯗ ꯄꯨꯟꯁꯤ ꯍꯤꯡꯕ ꯃꯈꯩ ꯐꯖ ꯐꯖꯕꯗꯤ ꯑꯗꯨꯝ ꯎꯕ ꯐꯪꯅꯤꯗꯥ ꯏꯁꯣꯔꯅ
ꯔꯨꯗ ꯌꯦꯡꯁꯤꯅ ꯑꯗꯨꯗꯤ